ꯍꯜꯂꯣ
ꯀꯩꯗꯧꯔꯝꯃꯤꯅꯣ
ꯀꯩꯝ ꯇꯧꯗꯦꯗ ꯍꯤꯄꯝꯕꯅꯦ ꯏꯀꯥꯏꯕ ꯐꯤꯂꯝꯗꯣ
ꯑꯣ ꯀꯔꯤ ꯃꯊꯦꯜ ꯆꯥꯈ꯭ꯔꯒꯦ
ꯑꯁ ꯃꯥꯏꯔꯦꯟ ꯊꯣꯡꯉꯦ ꯑꯩꯅ ꯌꯥꯗ ꯆꯥꯕ
ꯎꯝ ꯅꯣꯏꯑꯥꯅꯤ ꯆꯥꯏꯔꯣ
ꯎꯝ ꯗꯥꯗꯤꯀꯦꯟꯅꯦ ꯑꯩꯅꯦ ꯃꯥꯏꯀꯦꯜꯅꯦ ꯕꯤꯗ꯭ꯌꯥꯟꯗꯅꯦ
ꯎꯝ ꯑꯩꯁꯨ ꯍꯌꯦꯡ ꯂꯥꯛꯀꯦ ꯇꯧꯕꯅꯦ ꯅꯪꯒꯗ꯭ꯔꯥ ꯅꯪꯉꯣꯏꯗ ꯈꯪꯗꯦ
ꯍꯌꯦꯡ
ꯎꯝ
ꯄꯨꯡ ꯀꯌꯥꯒ ꯉꯟꯅ
ꯉꯟꯅ ꯂꯥꯛꯇꯣꯏꯔꯥ ꯊꯦꯡꯗꯣꯏꯔꯗꯤ ꯍꯌꯦꯡ ꯍꯪꯆꯤꯠ ꯑꯗꯨꯝ ꯂꯥꯛꯑꯅꯤꯗ ꯑꯩ ꯉꯥꯅꯨꯃ ꯑꯃ ꯁꯦꯝꯅꯕ ꯀꯟꯅ ꯇꯧꯔꯛꯏꯕ
ꯑꯣ
ꯑꯗꯨꯗꯨꯒꯤ
ꯅꯨ ꯑꯃ ꯆꯥꯊꯣꯛꯑꯁꯦ ꯀꯩꯅꯣ
ꯑꯁ ꯉꯥꯅꯨ ꯆꯥꯏ ꯈꯟꯕꯗꯣ ꯑꯩꯁꯨ ꯄꯣꯔꯛꯀꯦ ꯈꯜꯂꯝꯕꯅꯦ ꯑꯗꯣ ꯌꯥꯔꯣꯏ
ꯃꯥꯊꯤꯕꯨ ꯐꯥꯏꯖꯤꯟꯅꯦꯕ ꯑꯄꯨꯟ ꯑꯄꯟꯗ
ꯅꯠꯇꯦ ꯉꯥꯅꯨꯗꯣ ꯍꯧꯖꯤꯛ ꯃꯔꯨꯝ ꯑꯃꯨꯛ ꯀꯣꯟꯒ꯭ꯔꯦꯕ
ꯎꯝ
ꯑꯗꯨꯗꯨꯅ ꯅꯍꯥꯟꯗ ꯑꯣꯟꯈꯤꯗ ꯀꯨꯠ ꯑꯗꯨꯅ ꯑꯗꯨ ꯏ ꯀꯥꯟꯗ ꯃꯨꯛꯇꯤꯗ ꯆ ꯎꯝ ꯉꯥꯅꯨ ꯃꯆꯥ ꯂꯩꯅꯤꯡꯉꯗꯤ ꯌꯥꯅꯤ ꯖꯨꯔꯥꯗ ꯂꯨꯄꯥ ꯆꯍꯨꯝ
ꯑꯩꯈꯣꯏꯗ ꯂꯩꯍꯧꯋꯦ ꯕꯦꯂꯥꯏꯠꯇꯤ
ꯑꯩꯈꯣꯏꯁꯨ ꯕꯤꯂꯥꯏꯇꯤꯅꯦ
ꯂꯥꯏꯇꯤ ꯀꯨꯟꯒ ꯈꯔ ꯄꯥꯎꯔꯤꯉ ꯃꯄꯦꯟ ꯆꯅꯥꯎ ꯑꯗꯨꯝ ꯄꯨꯂꯞ
ꯑꯗꯨꯅꯦ ꯑꯁ ꯃꯊꯤꯕꯣꯡꯅ ꯑꯃꯣꯝ ꯂꯥꯎꯔꯤꯕꯀꯣ
ꯎꯝ
ꯆꯥꯕꯗꯤ ꯐꯩꯍꯦ
ꯑꯗꯨ ꯆꯥꯎꯒ꯭ꯔꯗꯤ ꯆꯥꯗꯕꯅꯤꯗ ꯚꯦꯂꯥꯏꯇꯤꯅꯤ
ꯎꯝ ꯑꯗꯨꯅꯦ ꯉꯍꯥꯟ ꯃꯄꯤ ꯑꯅꯤꯅ ꯉꯥꯅꯨ ꯀꯨꯟꯃꯔꯤ ꯑꯣꯜꯂꯦ
ꯅꯣꯡ ꯃꯩꯇꯩ ꯉꯥꯅꯨ ꯏꯁꯤꯡ ꯉꯥꯅꯨ ꯑꯣꯏꯕ꯭ꯔꯗꯤ ꯐꯖꯅ ꯆꯥꯕꯅꯦꯍꯦ
ꯑꯗꯣ ꯑꯩꯗꯣ ꯃꯀꯣꯟꯗꯣ ꯍꯌꯦꯡꯗꯣ ꯋꯥ ꯅꯨꯡꯌꯥꯟꯒꯦ ꯇꯧꯕꯗꯣ ꯂꯧ ꯅꯨꯡ ꯂꯣꯏꯕ ꯑꯩꯁꯨ ꯋꯥꯏꯅ ꯄꯣꯊꯥꯔ ꯂꯩꯊꯣꯛꯄ
ꯄ
ꯑꯗꯨꯗꯨꯒꯤ
ꯄꯦꯗꯔꯗ ꯆꯪꯒ
ꯋꯦꯟꯇꯔꯗ ꯅ ꯅꯪ ꯋꯥꯔ ꯆꯪꯕꯅꯤꯗ ꯊꯕꯛ ꯋꯥꯔꯒ ꯆꯪꯕꯅꯤ
ꯁ ꯈꯪꯗꯦ ꯑꯦꯛꯖꯥꯝ ꯂꯩ ꯍꯌꯦꯡꯁꯨ꯫
ꯀꯌꯥꯝ ꯄꯥꯔꯕ꯫
ꯄꯗꯦꯗꯥ ꯀꯣꯏꯁꯟꯅ ꯌꯦꯡꯉꯝꯃ ꯫
ꯑꯣ ꯅꯪꯒꯤꯗꯤ ꯀꯔꯤꯝ ꯋꯥꯔꯨꯔꯅꯣ ꯄꯣꯔꯛꯑꯒꯦ ꯍꯥꯏꯔ ꯍꯥꯏꯗꯥꯏꯅꯦ꯫
ꯑ꯫ ꯂꯥꯟꯖ ꯅꯁꯨ ꯏꯗꯤ ꯏꯔꯝꯃꯦ ꯑꯗꯨꯝ ꯃꯥꯔꯛ ꯄꯤꯛꯇꯧ ꯃꯥꯟꯗꯦꯅ ꯃꯇꯦꯛ ꯃꯇꯦꯛ ꯏꯔꯦꯕ ꯑꯩꯗꯣ ꯏꯅꯕ ꯂꯩꯔꯛꯀꯗꯅ ꯁꯨꯝ ꯇꯧꯔꯛꯄꯗꯤ ꯍꯥꯏꯅ ꯇ꯭ꯋꯦꯟꯇꯤ ꯑꯩꯠꯇꯤ ꯐꯪꯅꯤ ꯀꯩꯅꯣ ꯇꯦꯟ ꯃꯥ ꯐꯥꯏ ꯃꯥ ꯑꯅꯤ ꯍꯨꯟꯗꯣꯛꯑꯝꯕꯥ ꯐꯥꯏꯚ ꯃꯥꯔꯛ ꯑꯅꯤ ꯍꯨꯟꯗꯣꯛꯑꯝ ꯆꯨꯝꯅꯒꯤ ꯑꯦꯛꯖꯥꯝꯁꯨ ꯇ꯭ꯋꯦꯟꯇꯤ ꯑꯩꯠꯇꯤ ꯐꯪꯗ ꯌꯥꯔꯝꯃꯣꯏꯅ
ꯎꯝ ꯆꯨꯝꯅꯒꯤ ꯑꯖꯥ ꯇ꯭ꯋꯦꯟꯇꯤ ꯑꯥꯏꯠ ꯐꯪꯗꯕ ꯌꯥꯗꯦ
ꯐꯪꯅꯤꯗ
ꯉꯁꯥꯏ ꯕꯣꯟ ꯌꯦꯡꯗ꯭ꯔꯣ
ꯂꯩ ꯀ ꯉꯥꯛꯇꯪ
ꯎꯝ
ꯈꯪꯗ꯭ꯔꯦꯗ ꯕꯣꯟꯖꯤꯁꯨ ꯀꯔꯤꯅꯣ ꯈꯔ ꯈꯛꯇꯤ ꯆꯨꯝꯅꯕ ꯃꯥꯜ ꯍꯥꯏꯅꯩꯗꯣ
ꯅꯪꯒꯤꯗꯤ ꯑꯄꯥꯝꯕ ꯇꯤꯝ ꯂꯩꯍꯧꯔꯤꯕꯣ
ꯑꯄꯥꯝꯕ ꯇꯤꯝ ꯂꯩꯇ꯭ꯔꯦꯗ ꯑꯩꯗꯤ
ꯑꯩꯗꯤ ꯖꯔꯃꯅꯤꯒ ꯏꯁꯄꯦꯟꯒ ꯈꯟꯕꯅꯦ ꯖꯔꯃꯅꯤ ꯂꯣꯏꯒꯔꯦ ꯏꯁꯄꯦꯟꯕꯨꯗꯤ ꯍꯤꯡꯍꯧꯔꯤ
ꯏꯁꯄꯦꯟꯗ ꯃꯊꯪꯗꯤ ꯇꯨꯒꯗꯧ ꯃꯥꯂꯦꯅ
ꯎꯝ ꯃꯥ ꯄꯦꯅ ꯅꯩꯅꯔꯛꯑꯗꯤ
ꯎꯝ ꯐ꯭ꯔꯦꯟꯁ ꯃꯦꯗꯤꯀꯥ ꯕꯁꯁꯦꯂꯣꯅꯥ ꯍꯥ
ꯋꯥꯛꯀꯤꯡ ꯆꯠꯄ꯭ꯔꯣ ꯍꯧꯖꯤꯛꯀꯥꯟꯁꯤꯕꯨ ꯅꯠꯇ꯭ꯔꯒ ꯐꯨꯠꯕꯣꯜ ꯁꯥꯟꯅꯕ ꯆꯠ
ꯑꯩꯗꯤ ꯑꯩꯗꯤ ꯕꯣꯜ ꯁꯥꯟꯅꯕ ꯑꯣꯢꯅ ꯊꯣꯛꯑꯦ
ꯎꯝ ꯎꯝ ꯃꯣꯟ ꯁꯥꯟꯅꯕ ꯂꯝꯄꯥꯛ ꯅꯣꯡ ꯆꯣꯠꯇ꯭ꯕꯣ ꯑꯩꯖꯦ
ꯆꯣꯠꯇꯦ ꯅꯣꯡꯖꯨꯁꯨ ꯑꯗꯨꯝ ꯀꯔꯤꯝ ꯆꯣꯠꯇꯦ ꯅꯨꯡꯉꯥꯏ ꯁꯥꯟꯅꯕ
ꯎꯝ
ꯅꯨꯡꯁꯥꯁꯨ ꯁꯥꯗꯕꯤ ꯆꯞ ꯆꯥꯕꯤꯗꯣ
ꯎꯝ ꯖꯦꯛꯇꯤ ꯃꯌꯨꯝꯗ ꯂꯩ ꯍꯥꯏꯅꯦ
ꯑ ꯃꯌꯨꯝꯗ ꯃꯣꯏ ꯄꯤꯕꯥ ꯆꯥꯛꯀꯧꯋꯦꯅ ꯆꯠꯈꯤꯝ ꯉꯔꯥꯡ ꯌꯨꯊꯛꯑꯦ
ꯉꯔꯥꯡꯖꯨ ꯊꯛꯄ꯭ꯔꯣ ꯍꯥꯏꯖꯦ
ꯌꯦꯟ ꯊꯣꯡꯅ
ꯀꯅꯥ ꯀꯅꯥ
ꯑꯁ ꯃꯣꯏꯗꯤ ꯕꯣꯜ ꯉꯥꯏꯕ ꯀꯜꯂꯦꯅ ꯑꯩꯗꯤ ꯉꯝꯗꯅ ꯇꯨꯝꯕ ꯑꯗꯨꯝ ꯆꯪꯉꯤ
ꯃꯣꯏ ꯒꯦꯝ ꯁꯥꯟꯅ ꯑꯗꯨꯝ ꯂꯩꯕꯅꯦ
ꯑꯩꯗꯤ ꯒ꯭ꯌꯥꯟ ꯊꯥꯅꯝꯕꯅ ꯉꯝꯃꯛꯇꯗꯅ
ꯎꯝ
ꯄꯞꯖꯤꯒ ꯇꯧꯔꯤ
ꯕꯣꯜ ꯂꯣꯏꯕꯗ ꯃꯤ ꯂꯣꯏꯕ ꯌꯥꯎꯗꯕꯅꯤꯗ ꯍꯟꯗꯛ ꯈꯨꯣꯗꯤꯦꯛ
ꯌꯥꯎꯅꯤ ꯌꯥꯎꯏ
ꯎꯝ ꯕ꯭ꯔꯣꯗꯤ ꯂꯥꯛꯇ꯭ꯔꯤꯕꯣ
ꯂꯥꯛꯑ
ꯑꯣꯝ
ꯃꯪ ꯂꯩꯒꯤꯗꯅ ꯑꯩꯒ ꯆꯥꯛ ꯆꯥꯃꯤꯟꯅꯔꯒ ꯃꯪ ꯂꯩꯒꯤꯗꯅ
ꯀꯔꯤ
ꯕꯣꯔꯣ ꯋꯥꯈꯜ ꯅꯨꯡꯉꯥꯏꯇ꯭ꯔꯤꯗ ꯀꯩꯅꯣ ꯃꯪ ꯂꯩꯒꯤꯗꯅ ꯑꯩ ꯆꯥꯛ ꯆꯥꯃꯤꯟꯅꯔꯒ ꯑꯩꯒ
ꯉꯔꯥꯡꯂꯣ
ꯃꯣꯏꯒꯤ ꯃꯤ ꯁꯤꯈꯤꯕ ꯋꯥꯔꯤ ꯁꯨꯝ ꯇꯧꯔꯛꯄꯗ ꯑꯗ
ꯃꯥꯅ
ꯁꯤꯒꯤꯕꯩꯗꯤ ꯃꯣꯏꯒꯤ ꯑꯃ ꯂꯥꯟ ꯃꯅꯨꯡꯗ ꯑꯃ ꯄꯥꯡꯒꯟ ꯃꯔꯛꯇ ꯑꯃ ꯃꯄꯥ ꯃꯆꯥ ꯊꯥꯡ ꯊꯤꯜꯂꯝꯃꯦ ꯇꯧꯋꯦꯗꯨ
ꯑꯣ
ꯑꯣ ꯃꯣꯏ ꯃꯣꯏ ꯃꯆꯦꯒꯤ ꯅꯨꯄꯥꯒꯨꯝꯕ ꯊꯣꯛꯄ ꯃꯥꯜꯂꯑꯕꯅ ꯑꯗꯨꯋꯥꯏ ꯇꯛꯄꯗꯨꯗ ꯑꯗꯨꯋꯥꯏ ꯂꯣꯏꯁꯤꯜꯂꯒꯦ ꯉꯥꯏꯍꯥꯛꯇꯪ ꯃꯪ ꯂꯩꯌꯨꯅ ꯑꯩꯅ ꯀꯩꯗꯧꯔꯒꯦ ꯁꯟꯗꯦ ꯆꯥꯁꯤꯜꯂꯛꯑꯣꯅ
ꯎꯝ ꯍꯣꯁꯇꯦꯜꯗꯗꯤ ꯕꯣꯅꯦꯕ ꯏꯐꯜ ꯂꯥꯡꯗꯅꯕ ꯃꯥꯜꯂꯦ
ꯑꯁ ꯀꯥꯏꯗ ꯄꯨꯈꯝ ꯊꯤꯜꯂꯦ ꯆꯠꯅꯔꯤꯁꯤꯅ ꯑ ꯆꯠꯅꯔꯤꯁꯤꯅ ꯑꯥꯔꯖꯦꯟꯇꯤꯅꯥꯒꯤ ꯂꯩꯔꯤꯛꯀꯥꯟꯗꯅꯦ ꯅꯨꯡꯉꯥꯏꯔꯤꯁꯦ
ꯌꯨꯅꯣꯁꯦꯟꯒꯗꯤ ꯍꯔꯥꯎꯖꯔꯝꯃꯅꯤꯅꯦ
ꯎꯝ ꯃꯣꯏ ꯐꯥꯏꯅꯦꯜ ꯆꯪꯈꯤꯗꯧ ꯃꯥꯜꯂꯤꯅ
ꯆꯪꯕꯁꯨ ꯌꯥꯏ ꯈꯪꯗꯦ ꯑꯗꯣ ꯏꯪꯂꯟꯁꯨ ꯇꯝꯕ ꯉꯝꯗꯦ
ꯌꯥꯗꯦꯃꯣꯅꯤ ꯍꯀ ꯃꯤꯅꯤꯠ ꯂꯣꯏꯔꯝꯗꯥꯏꯒꯨꯝꯕ ꯍꯦꯛꯇ ꯀꯩꯅꯣꯝ ꯇꯧꯕ ꯑꯗꯨꯝ ꯇꯧꯁꯤꯜꯂꯛꯑꯦ ꯃꯣꯏ
ꯎꯝ ꯑꯗꯨꯗ ꯎꯝ
ꯉꯁꯥꯏꯗꯨꯁꯨ ꯔꯠꯄꯤꯤꯗꯕ ꯌꯥꯕ ꯄꯣꯠꯇꯣ ꯄꯤꯁꯤꯜꯂꯦ
ꯎ ꯗꯥꯏꯞ ꯇꯧꯁꯟꯕꯒꯤ
ꯎꯝ ꯇꯤꯕꯣꯛꯁ ꯃꯅꯨꯡꯗ ꯇꯧꯕ ꯑꯣꯏꯔꯗꯤ ꯄꯤꯕ ꯌꯥꯏꯕꯨ ꯇꯤꯕꯣꯛꯁ ꯃꯅꯨꯡ ꯅꯠꯇꯕꯗꯨꯗ ꯄꯤꯁꯤꯟꯕꯗ ꯐꯖꯗꯦꯗꯅ
ꯎꯝ
ꯗꯥꯏꯞ ꯇꯧꯕꯗ ꯇꯤ ꯣꯁ ꯃꯅꯨꯡ ꯇꯧꯕꯗꯗꯤ ꯄꯤ ꯄꯤꯗꯤ ꯄꯤꯅꯕꯅꯦꯕ
ꯎꯝ ꯑꯩꯅ ꯉꯁꯥꯏ ꯕꯣꯜ ꯌꯦꯡꯉꯤꯀꯥꯟꯗ ꯀꯔꯤ ꯐꯥꯏꯠ ꯌꯦꯡꯍꯧꯗ꯭ꯔꯕꯃꯤꯅꯦ
ꯀꯔꯤꯕ
ꯀꯣꯔꯅꯔꯒ ꯃꯦꯛ ꯁꯣꯂꯣꯋꯦꯒꯒꯤ ꯐꯥꯏꯠꯇꯣ ꯕꯣꯜꯅꯤꯀꯥꯟꯗ
ꯐꯨꯅꯗꯦꯅ ꯐꯖꯅ ꯑꯩ ꯌꯦꯡꯉꯝꯃꯦ
ꯑꯣ ꯀꯣꯗꯔ ꯃꯈꯣꯡ ꯌꯥꯒꯗ꯭ꯔꯥ
ꯎꯝ
ꯃꯥ ꯍꯥꯟꯅ ꯑꯦꯔꯤꯗꯨꯗ ꯑꯗꯨꯝ ꯁꯣꯛ ꯇꯧ꯭ꯔ ꯃꯥꯜꯂ ꯑꯣ ꯈꯪꯗꯦ ꯇꯧꯖꯩ ꯌꯨꯝꯁꯨ
ꯑꯣꯇ ꯀꯜꯂ ꯂꯩꯔꯣꯗ
ꯎꯝ ꯑꯗꯨ ꯃꯦꯐꯣ ꯂꯧꯔꯦꯅ ꯀꯥꯨꯔꯦꯗꯅ ꯍꯟꯗꯛꯀꯤ ꯑꯃ ꯃꯃꯥꯡꯒꯤ ꯖꯁꯇꯤꯟꯒ ꯏꯂꯤꯌꯥꯒ ꯐꯨꯅꯗꯣ ꯌꯦꯡꯕ꯭ꯔꯥ
ꯌꯦꯡꯅ
ꯑꯣ
ꯑꯁꯤ ꯉꯥꯏꯔꯒꯦ ꯃꯊꯪ ꯊꯥꯗꯅ ꯇ꯭ꯔꯁꯤ ꯐꯨꯅꯗꯩꯗ ꯀꯣꯡꯒ꯭ꯔꯦ ꯆꯨꯔ ꯀ ꯀꯣꯔꯣꯔꯦꯡꯗ
ꯎꯝ ꯆꯨꯝꯔꯦꯟ ꯀꯣꯔꯣꯔꯦꯟꯗꯣ ꯃꯥ ꯑꯥꯒꯁꯀꯤ ꯗꯦꯠ ꯀꯌꯥꯅꯣ ꯇ꯭ꯋꯦꯟꯇꯤꯒ ꯁꯕꯖꯦꯛꯂꯣ ꯀꯌꯥꯅꯣ ꯑꯣꯏꯗꯥꯏꯅꯦ
ꯄ
ꯑꯗꯣ ꯑꯁ ꯈꯪꯗꯦ ꯀꯦꯟꯗꯣ ꯃꯥꯗꯣ ꯋꯦꯠꯇꯣ ꯍꯦꯛꯇ ꯃꯁꯥꯗꯣ ꯆꯥꯎꯔ ꯃꯁꯥꯒꯤ ꯋꯦꯠꯇ ꯐꯨꯅꯗꯕꯅꯤꯅꯀꯣ
ꯎꯝ
ꯃꯁꯥꯗꯣ ꯃꯌꯦꯡ ꯇꯥꯍꯜꯂꯒ ꯇꯧꯔꯛꯄꯅꯤꯅ ꯈꯪꯗꯦ ꯑꯩ ꯌꯦꯡꯕꯗꯣ ꯅꯨꯡꯉꯥꯏꯕ ꯋꯥꯠꯂꯦ ꯃꯥꯏ ꯐꯥꯏꯠꯁꯦ
ꯎꯝ
ꯑꯗꯣ ꯑꯗꯨꯝ ꯀꯥꯑꯗꯤ ꯐꯅꯤ ꯃꯥꯁꯨ
ꯎꯝ
ꯃꯥꯏꯗ ꯔꯣꯠꯇꯨꯗꯤ ꯐꯤꯅꯦꯕ
ꯎꯝ ꯑꯗ ꯍꯧꯖꯤꯛꯀꯥꯟ ꯕꯣꯜꯁꯤꯕꯨ ꯅꯨꯡꯉꯥꯏꯔꯤꯕ꯭ꯔꯣ
ꯕꯣꯟꯁꯦ ꯑꯩꯗꯤ ꯀꯥ ꯍꯦꯟꯅ ꯌꯦꯡꯗꯦꯅꯤ ꯍꯧꯖꯤꯛꯀꯥꯟꯁꯦ
ꯌꯦꯡꯒꯣ ꯃ
ꯑꯁꯀꯥꯏꯗꯒꯤ ꯊꯦꯡ ꯊꯦꯡꯅ ꯇꯥꯔꯦ ꯑꯌꯨꯛ ꯉꯟꯇꯥꯥ ꯉꯟꯇꯥ ꯂꯧꯕꯨꯛ ꯆꯠꯄꯅꯤꯅ ꯋꯥ ꯍꯥꯏꯕ
ꯑꯥꯔꯖꯦꯟꯇꯤꯅꯥꯒꯤ ꯑꯥꯔꯖꯦꯟꯇꯤꯅꯥꯒꯤ ꯄ꯭ꯂꯦ ꯑꯗꯨꯝ ꯌꯦꯡꯉꯣꯕ ꯀꯃꯥꯏꯅ ꯇꯧꯒꯦꯗ ꯌꯦꯡꯕ ꯅꯨꯡꯉꯥꯏꯅꯦ
ꯎꯝ ꯑꯩꯗꯤ ꯅꯍꯥꯟ ꯏꯖꯤꯞꯀꯤꯗꯣ
ꯎꯝ
ꯑꯗꯨ ꯌꯦꯡꯉꯝꯃꯦ ꯏꯖꯤꯞꯅ ꯑꯅꯤ ꯆꯟꯕꯗꯨꯗ ꯑꯣ ꯌꯨꯝꯗ ꯀꯥꯔꯅꯦꯅ ꯇꯨꯝꯃꯦ ꯍꯌꯦꯡ ꯂꯧ ꯋꯥꯅꯕꯅꯦꯅ ꯇꯨꯝꯃꯒ ꯃꯤꯀꯞ ꯊꯣꯛꯂꯛꯑꯒ ꯐꯣꯟꯅꯤ ꯑꯩꯉꯣꯝꯗꯗꯤ ꯑꯍꯨꯝ ꯑꯅꯤ ꯂꯩꯔꯝꯃꯦꯦꯗꯅ ꯟꯒꯤ ꯎꯝ ꯕꯣꯟꯗꯤ ꯅꯣꯏꯗꯤ ꯇꯦꯕ꯭ꯂꯦꯠꯇ ꯌꯦꯡꯉꯤꯔꯣ ꯂꯦꯞꯇꯣꯞꯇ ꯌꯦꯡꯉꯤꯔꯣ
ꯂꯦꯞꯇꯣꯞꯇ ꯌꯦꯡꯕ ꯌꯥꯎꯋꯦ ꯇꯦꯕ꯭ꯂꯦꯠꯇ ꯌꯦꯡꯕꯁꯨ ꯌꯥꯎꯋꯦ
ꯎꯝ ꯅꯪꯒꯤ ꯏꯁꯄꯤꯀꯔꯗꯨꯗꯤ ꯑꯗꯨꯝ ꯂꯩꯔꯤꯕꯣ ꯅꯠꯇ꯭ꯔꯣ
ꯑ
ꯎꯝ ꯑꯗ ꯊꯤꯜꯂ ꯍꯥꯏꯅꯦ
ꯎꯝ
ꯃꯤ ꯑꯇꯣꯞꯄꯁꯨ ꯃꯤꯗꯤ ꯐꯅꯌꯥꯝ ꯂꯥꯡꯉꯝꯅꯤꯗꯕ
ꯂꯥꯡꯉꯦ ꯑꯇꯣꯞꯄ ꯄ꯭ꯂꯦ ꯂꯩꯀꯥꯟꯗ ꯂꯥꯡꯗꯦꯗ ꯑꯥꯔꯖꯦꯟꯇꯤꯅꯥꯒꯤ ꯀꯥꯟꯗ ꯂꯥꯡꯉꯤꯁꯦ
ꯎꯝ ꯉꯁꯥꯏ ꯑꯌꯨꯛꯁꯨ ꯂꯥꯡꯕ꯭ꯔꯣ
ꯎꯝ
ꯍꯦꯛꯇ ꯕꯣꯟꯅꯦꯅ ꯃꯇꯝꯁꯦ ꯄꯨꯔꯥ ꯌꯦꯡꯕ ꯉꯝꯃꯣꯏꯗꯕꯒꯤ ꯃꯤꯅ ꯊꯕꯛ ꯆꯠꯊꯣꯡꯑꯝꯗꯥꯏ ꯃꯤꯅ ꯇꯨꯝꯒꯗꯕ ꯃꯇꯝꯗꯨꯗ ꯕꯣꯟꯗꯨ ꯇꯧꯔꯕꯅꯤꯅ ꯀꯥꯏ ꯌꯦꯡ ꯅꯪꯗꯦꯕꯅꯦ
ꯎꯝ
ꯎ
ꯃꯇꯝꯁꯦ ꯃꯥꯟꯗꯕꯅꯤꯅꯀꯣ
ꯎꯝ ꯑꯣ ꯂꯩꯔꯣ ꯂꯩꯔꯣ ꯑꯗꯨꯗꯤ
ꯂꯩꯒꯦ ꯂꯩꯒꯦ
ꯎꯝ ꯊꯝꯃꯦ ꯊꯝꯃꯦ
ꯊꯝꯃꯥꯒꯦ